ꯇꯣ
ꯍꯜꯂꯣ
ꯇꯞ꯭ꯔꯣ
ꯏꯇꯥꯎ ꯇꯥꯕ꯭ꯔꯣ
ꯑ ꯇꯥꯏꯅꯦ ꯇꯥꯏꯅꯦ ꯐꯖꯅ ꯇꯥꯏ ꯅꯪꯒꯤ ꯈꯣꯟꯖꯦꯜꯗꯣ ꯇꯥꯕ ꯌꯥꯝ ꯇꯥꯕ ꯌꯥꯝ ꯅꯨꯡꯉꯥꯏ ꯀꯩꯅꯣꯒꯤ ꯏꯇꯥꯎ ꯑꯃ ꯑꯇꯥꯎ ꯑꯃ ꯌꯦꯟꯁꯥꯡ ꯊꯣꯡꯕꯗ ꯑꯗꯨꯝ ꯌꯦꯡꯉꯒ ꯂꯩꯌꯦ
ꯑꯁ ꯀ ꯀꯔꯤ ꯌꯦꯟꯁꯥꯡ ꯇꯧꯔꯝꯕ꯭ꯔꯣ
ꯀꯩꯅꯣꯒꯤ ꯈꯥꯃꯦꯟꯒ ꯅꯣꯏꯒꯤ ꯆ ꯑꯊꯥꯕꯗꯨ ꯃꯈꯨꯀ ꯑꯂꯨ ꯑꯂꯨ ꯇꯧꯔꯒ ꯂꯩ
ꯍꯧꯖꯤꯛꯀꯥꯟꯁꯦ ꯍꯧꯖꯤꯛꯀꯥꯟꯁꯤ ꯕꯤꯇꯤ ꯋꯥꯡꯕꯒꯤꯔꯥ ꯀꯣꯛꯁꯤ ꯉꯥꯎ ꯉꯥꯎꯔꯦ ꯑꯗꯨꯒꯨꯝꯕ ꯈꯥꯕꯗꯣ ꯆꯥꯕ꯭ꯔꯗꯤ ꯌꯥꯗꯧ ꯃꯥꯟꯗ꯭ꯔꯦ
ꯍꯥꯥꯕ ꯆꯥꯅꯤꯡꯉꯤꯅꯦ
ꯑꯁꯨ ꯌꯥꯝ ꯁꯅꯤꯅꯦ
ꯎꯝ ꯏꯕꯥꯅꯤꯗꯤ ꯀꯩꯅꯣ ꯆꯝꯊꯣꯡ ꯆꯥꯒꯗꯕꯅꯤꯀꯣ ꯊꯥꯎꯒꯨꯝꯕ ꯆꯥꯔꯗꯤ ꯄꯨꯛ ꯍꯥꯏꯅꯤ ꯑꯩ ꯉꯁꯥꯏ ꯀꯩꯅꯣꯒꯤ ꯊꯥꯎ ꯊꯥꯎ ꯍꯥꯏꯕꯗꯤ ꯌꯥꯗ꯭ꯔꯦ
ꯑꯗꯨꯕꯨ ꯑꯗꯨ ꯌꯥꯎꯗ꯭ꯔꯗꯤ ꯆꯥꯛ ꯆꯪꯉꯨꯁꯦ ꯈꯔ ꯋꯥꯕꯀꯣ
ꯑꯣ ꯑꯗꯨꯒꯤ ꯀꯩꯅꯣꯒꯤ ꯃꯍꯤ ꯀꯩꯅꯣꯒꯤ ꯃꯍꯤ ꯌꯥꯎꯗꯕꯤꯗꯤꯀꯣ
ꯑꯥ
ꯐꯖꯅ ꯀꯩꯅꯣꯒꯤ ꯀꯗꯒꯤ ꯊꯣꯡ ꯊꯣꯡꯅꯕ ꯑꯩꯈꯣꯏ ꯃꯤꯤ ꯂꯩꯗꯕꯗꯣ ꯑꯗꯨꯅ ꯊꯥꯏꯌꯦꯕ
ꯃꯥꯅꯦ ꯃꯥꯅꯦ
ꯎꯝ ꯑꯗꯨꯅ ꯆꯥꯒꯗꯕꯅꯦ ꯑꯗꯨꯗꯤ ꯑꯗꯨꯝ ꯌꯥꯏ ꯑꯗꯨꯒ ꯊꯥꯎ ꯌꯥꯎꯔꯒ ꯃꯤꯤꯗꯣ ꯑꯗꯨꯝ ꯆꯥꯂꯗꯤ ꯑꯁ ꯀꯁꯥꯏ ꯅꯣꯏꯒꯤ ꯏꯇꯥꯎ ꯑꯃꯅ ꯄꯨꯔꯛꯄ ꯅꯒꯤ ꯃꯤꯤ ꯈꯛꯇ ꯆꯥꯔꯨꯕ ꯑꯗꯩ ꯏꯁ ꯄꯨꯛ ꯅꯥꯔꯒ ꯅꯨꯡꯁꯤꯠ ꯉꯛꯇ ꯆ ꯂꯩꯌꯦꯅꯦ
ꯑꯁ ꯔꯤꯍꯤ
ꯉꯁꯥꯏ ꯃꯣꯏ ꯊꯣꯛꯊꯣꯔꯔꯒ ꯑꯃꯨꯛꯀ ꯍꯜꯂꯛꯄꯅꯦ
ꯑꯣ ꯅꯗꯤ ꯆꯥ ꯅꯗꯤ ꯆꯥꯔꯕ ꯆ
ꯑꯩ ꯆꯥꯗ꯭ꯔꯦ ꯊꯧꯔꯒ ꯂꯩ ꯀꯩꯅꯣꯒꯤ ꯍꯋꯥꯏꯒ ꯁꯧꯒ꯭ꯔꯤ
ꯍꯥꯎꯗꯧꯔꯤꯅꯦ
ꯎꯝ ꯍꯋꯥꯏꯒ ꯁꯧꯒ꯭ꯔꯤꯒ ꯀꯩꯅꯣꯒꯤ ꯃꯥꯏꯔꯦꯟ ꯑꯄꯤꯛꯄꯗꯣ
ꯎꯝ
ꯑꯗꯨꯝ ꯑꯃꯈꯛꯇ ꯑꯗꯨꯝ ꯂꯩꯔꯒ ꯑꯗꯨꯝ ꯆꯥꯗꯣꯛꯑ ꯑꯗꯨ
ꯑ ꯑꯩ ꯑꯗꯣ ꯃꯥꯏꯔꯦꯟ ꯃꯆꯥꯗꯨꯀꯣ
ꯎꯝ
ꯌꯥꯝ ꯐꯨꯠ ꯐꯨꯠꯂꯒ ꯌꯥꯝ ꯍꯥꯎꯕꯅꯤꯀꯣ
ꯀ ꯄꯤꯇ꯭ꯔꯨꯅꯤ ꯌꯥꯝꯈꯛꯛꯇꯗꯤ ꯇ ꯑꯃꯥ ꯈꯠꯇ ꯑꯣꯏꯗ
ꯑꯩꯗꯤ ꯑꯩꯗꯤ ꯉꯁꯤ ꯑꯩꯁ ꯀꯩꯅꯣ ꯑꯂꯨꯒ ꯀꯩꯅꯣ ꯑꯩꯁꯨ ꯕꯤꯟꯁ ꯊꯣꯡꯒ ꯂꯩ
ꯑꯁ ꯑꯗꯨꯗꯤ ꯑꯗꯨꯁꯨ ꯍꯥꯎꯅꯤꯅꯦ ꯑꯗꯨꯗꯤ ꯉꯥ ꯍꯥ ꯕ꯭ꯔꯥꯝꯃꯨꯅꯤꯅꯦ ꯀꯩꯅꯣꯒꯤꯗꯣ
ꯑꯥ ꯑꯥ ꯍꯥꯕꯦ ꯑꯗꯨꯗꯤ
ꯑ ꯑꯗꯨꯗꯤ ꯑꯗꯨꯗꯤ ꯉꯥꯒ ꯀꯩꯅꯣꯅ ꯑꯂꯨꯔꯤꯅꯦ ꯉꯥꯁꯨ ꯍꯥꯞꯄꯤꯗꯅꯪ
ꯃꯥꯅꯦ ꯃꯥꯅꯦ ꯑꯗꯨ ꯌꯥꯎꯗ꯭ꯔꯗꯤ
ꯑꯥ ꯑꯗꯨ ꯑꯗꯨꯅꯦ ꯑꯗꯨ ꯑꯗꯨ ꯉꯥꯗꯣ ꯌꯦꯟꯁꯥꯡꯗ ꯌꯥꯎꯗ꯭ꯔꯗꯤꯦ ꯃꯍꯥꯎ ꯊꯣꯛꯇꯦꯕ
ꯃꯥꯅꯦ ꯑꯩꯁꯨ ꯍꯧꯖꯤꯛꯀꯥꯟꯁꯦ ꯑꯁꯥꯕꯗꯤ ꯑꯗꯨꯝ ꯆꯥꯅꯤꯡꯕꯀꯣ ꯑꯗꯨꯒꯤ ꯍꯦꯛ ꯍꯛꯇ ꯆꯥꯔꯨꯔꯗꯤ ꯄꯨꯛꯁꯦ ꯌꯥ ꯌꯥꯗꯕ ꯑꯗꯨꯅ ꯉꯁꯥꯏ ꯃꯣꯔꯣꯛ ꯑꯆꯥꯎ ꯑꯆꯕ ꯂꯩꯔꯒ ꯄꯨꯔꯛꯄꯅꯤ ꯇ꯭ꯔꯥꯏ ꯇꯧꯒꯦ ꯍꯥꯏꯅꯒ ꯁꯨꯝ ꯑꯩꯒꯤ ꯆꯤꯟꯗꯗꯤ ꯑꯗꯨꯝ ꯆꯥꯅꯤꯡꯕꯗꯣ ꯑꯁꯥ ꯑꯁꯥꯕꯁꯦ ꯌꯥꯝ ꯆꯥꯅꯤꯡꯉꯤꯕ ꯍꯥꯏ
ꯑꯗꯨ ꯑꯗꯨꯃꯥꯏꯅ ꯇꯧꯋꯤ ꯑꯩꯁꯨ ꯎꯝ
ꯎ ꯃꯣꯔꯣꯛꯁꯦ ꯍꯦꯛ ꯎꯔꯗꯤ ꯆꯥꯅꯤꯡꯕ ꯐꯥꯎꯕꯀꯣ ꯑꯗꯨꯒꯤ
ꯑꯥ
ꯑꯁ ꯉꯔꯥꯡ ꯉꯔꯥꯡ ꯕꯣꯜ ꯌꯦꯡꯕꯗ ꯀꯩꯅꯣ ꯑꯆꯥꯄꯣꯠ ꯌꯥꯝ ꯆꯥꯅꯤꯡꯉꯔꯛꯄ ꯋꯥꯅꯤꯗ ꯑꯗꯨ ꯊꯣꯡꯗꯤ ꯂꯣꯏꯔ ꯗꯨꯀꯥꯟꯗꯤ ꯂꯣꯜꯂꯦ ꯑꯗꯨꯒꯤ ꯎꯄꯥꯏ ꯂꯩꯗꯅ ꯆꯅꯥ ꯉꯧꯔꯒ ꯏꯃ ꯑꯩꯒꯤ ꯃꯔꯨꯞꯗꯨꯅ ꯆꯅꯥ ꯉꯧꯔꯒ ꯄꯨꯔꯛꯄ ꯀꯩꯅꯣ ꯆꯅꯥ ꯉꯧꯕꯤꯕ ꯑꯗꯨꯒꯤ ꯊꯨꯝꯗꯣ ꯐꯖꯅ ꯊꯥꯛꯄ ꯃꯥꯜꯂꯦ ꯊꯨꯝ ꯊꯨꯝꯒ ꯆꯅꯥ ꯊꯣꯡꯒꯨꯝ ꯆꯥꯃꯟꯅꯈ꯭ꯔꯤꯅꯦ
ꯑꯁ ꯑꯗꯨꯗꯤ ꯍꯦꯟ ꯃꯥꯟꯗꯩ ꯑꯗꯨꯗꯤ ꯏꯁꯤꯡ ꯌꯥꯝ ꯊꯥꯔꯛꯀꯅꯤꯅꯦ ꯑꯗꯨꯗꯤ
ꯑꯩꯁ ꯅꯨꯡꯗꯥꯡꯗ ꯕꯣꯇꯜ ꯑꯃꯃꯝ ꯄꯥꯏꯔꯒꯦꯀꯣ ꯇꯨꯝꯕꯅꯤ ꯏꯕꯥꯅꯤ ꯇꯣꯉꯥꯟ ꯇꯣꯉꯥꯟꯅ ꯇꯨꯝꯃꯤꯕꯀꯣ ꯃꯥꯅ ꯁꯥꯏ ꯃꯗꯥꯅ ꯁꯥꯏ ꯃꯗꯥ ꯕꯣꯇꯜ ꯑꯃꯃꯝ ꯏꯁꯤꯡ ꯌꯥꯜꯂꯒ ꯂꯥꯏꯔꯤ ꯊꯝꯃꯒ ꯇꯨꯝꯕꯅꯤ
ꯉꯁꯤꯗꯤ ꯀꯩꯅꯣꯒꯤ ꯋꯥꯛꯀꯤꯡ ꯆꯠꯇꯕ꯭ꯔꯣꯅ
ꯑꯁ ꯉꯁꯤ ꯅꯣꯡ ꯐꯖꯅ ꯆꯨꯏꯅꯦ ꯆꯠꯂꯝꯗꯥꯏꯗ ꯅꯣꯡ ꯈꯔ ꯐꯔ ꯆꯨꯒꯦ ꯑꯗꯨ ꯎꯄꯥꯏ ꯂꯩꯇ꯭ꯔꯦ ꯑꯩꯒꯤ ꯐꯤꯔꯣꯜ ꯁꯨꯕꯁꯤꯡꯗꯁꯨ ꯇꯨꯝꯍꯧꯕꯗꯒꯤ ꯑꯩꯅ ꯀꯂꯦꯛ ꯇꯧꯕꯗꯣ ꯀꯥꯎꯔꯨꯕ
ꯁꯣꯝꯗꯗꯤ ꯅꯣꯡ ꯆꯨꯗꯦꯅꯦ
ꯁꯣꯗꯤ ꯇ ꯑꯗꯨꯗꯅ ꯐꯤꯔꯣꯜ ꯀꯪꯍꯟꯒꯦ ꯍꯥꯏꯅ ꯊꯝꯕꯁꯤꯡꯗꯣ
ꯑꯝ
ꯑꯩꯅ ꯇꯨꯝꯕ ꯃꯇꯝꯗ ꯈꯪꯍꯧꯗꯕꯤꯗꯣ ꯂꯣꯏꯅ ꯑꯃꯨꯛꯀ ꯆꯣꯍꯜꯂꯦ
ꯑꯥꯎ ꯆꯗꯦꯕ ꯑꯗꯨꯗꯤ ꯍꯧꯖꯤꯛ ꯅꯨꯡꯁꯥ ꯊꯣꯛꯣꯛꯍꯟꯁꯤꯔꯣ
ꯑꯗꯨ ꯇꯧꯗꯗꯤ ꯌꯥꯗꯧ ꯃꯥꯟꯗ꯭ꯔꯦ
ꯑꯗꯨ ꯌꯥꯔꯗꯤ ꯅꯪꯅ ꯊꯣꯛꯍꯜꯂꯣ ꯍꯥꯏꯔꯗꯤ ꯅꯨꯡꯁꯥ ꯊꯣꯛꯍꯟꯕ ꯌꯥꯏꯕ ꯏꯇꯥꯎ ꯑꯃ ꯈꯪꯉꯦꯕ ꯑꯗꯨꯣ
ꯑꯆꯥ ꯑꯆꯥ ꯃꯥꯁꯦ ꯀꯩꯀꯩꯅ ꯅꯣ ꯌꯥꯝ ꯈꯪꯕꯖꯥꯠꯅꯤꯍꯦ
ꯑꯣ ꯑ ꯍꯧꯔꯦꯟ ꯍꯣꯔꯦꯟ ꯕꯥꯎ ꯌꯦꯡꯕ ꯃꯇꯝꯗ ꯃꯥ ꯇꯨꯝꯅꯤꯡꯉꯗꯤ ꯅꯨꯡꯁꯥ ꯊꯣꯛꯍꯟꯒꯅꯤꯀꯣ ꯅ ꯃꯥꯅ ꯏꯇꯥꯎ ꯃꯥꯅ ꯍꯥꯏꯕ ꯑ
ꯎꯝ ꯅꯣꯏ ꯑꯗꯨꯗ ꯂꯩꯕ ꯀꯥꯡꯕꯨ ꯄꯨꯂꯞ ꯄꯨꯜꯂꯞ ꯌꯦꯡꯒꯦ ꯄꯨꯜꯂꯒ
ꯣꯠ ꯑ ꯌꯦꯡꯗꯦ ꯑ ꯀꯩꯅꯝ ꯊꯦꯡꯕꯅꯤꯅꯀꯣ ꯄꯨꯡ ꯑꯃ ꯃꯈꯥꯏꯗꯣ ꯑꯗꯨꯒꯨꯝꯕꯅꯤꯅ ꯑꯗꯨꯗꯤ
ꯅꯣꯏꯒꯤ ꯇꯨꯝꯂꯒ ꯃꯦꯀꯑꯞ ꯊꯣꯛꯄ ꯉꯝꯗ꯭ꯔꯗꯤ ꯑꯗꯨꯝ ꯌꯦꯡꯉꯦ ꯃꯦꯀꯑꯞ ꯊꯣꯛꯄ ꯉꯝꯗ꯭ꯔꯗꯤ ꯑꯗꯨꯝ ꯌꯦꯡꯗꯦ ꯑꯩꯁꯨ ꯉꯔꯥꯡ ꯈꯔ ꯎꯝ ꯑꯥ ꯕꯣꯔꯣ ꯃꯈꯥꯏꯗꯤꯅꯦ
ꯁꯤꯗꯤ ꯈꯔ ꯉꯜꯂꯦꯀꯣ
ꯎꯝ ꯅꯂꯦ ꯎꯝ
ꯑꯗꯨꯒꯤꯗ ꯑꯗꯨꯒꯤꯗꯃꯛꯇ ꯆꯥꯛꯁꯦ ꯈꯔ ꯊꯦꯡꯉ ꯆꯥꯛ ꯍꯥꯏꯅ ꯄꯩꯁꯥ ꯂꯩꯅꯦ ꯀꯩꯝ ꯇꯧꯅꯤꯡꯉꯥꯏꯁꯨ ꯂꯩꯇꯦꯗꯅ ꯑꯗꯨꯒꯤ ꯀꯩꯅꯣ ꯁꯨꯝ ꯆꯥꯛꯄ ꯊꯦꯡ ꯇꯥꯔꯗꯤ ꯃꯇꯝꯗꯣ ꯈꯔ ꯁꯥꯡꯊꯣꯛꯍꯟ ꯀꯩꯅꯣ ꯀꯩꯅꯣ ꯌꯨꯁ ꯇꯧꯕ ꯌꯥꯏꯗꯅ ꯑꯗꯨꯒꯤ
ꯎꯝ ꯎꯝ ꯑꯗꯨꯃꯥꯏ ꯑꯗꯨꯃꯥꯏꯅ ꯇꯧꯕꯕ ꯌꯥꯏ
ꯁꯨꯃꯥꯏꯅ ꯆ ꯆꯥꯛ ꯏꯟꯁꯥꯡ ꯊꯣꯡ ꯇꯞꯅ ꯇꯞꯅ ꯇꯞꯅ ꯊꯣꯡ ꯌꯦꯁꯤꯗꯤ
ꯑꯥ
ꯀꯔꯤ ꯀꯃꯥꯏꯅ ꯊꯣꯡꯉꯗꯤ ꯊꯥꯎꯒꯗ꯭ꯔꯥ ꯍꯥꯏꯕꯒꯤ ꯄꯔꯊꯥꯗ ꯐꯖꯅ ꯀꯣꯛ ꯊꯝꯃꯒ ꯀꯣ ꯀꯣꯛ ꯊꯥꯗꯔꯒ ꯍꯔ ꯑꯗꯨꯗꯨꯕꯨ ꯑꯗꯨꯗ ꯍꯥꯎꯗ꯭ꯔꯗꯤꯀꯣ ꯆꯐꯨꯁꯦ ꯃꯄꯥꯟ ꯐꯥꯎ ꯇꯧꯔꯦ
ꯅꯪ ꯀꯩꯅꯣꯒꯤ ꯅꯪꯒꯤ ꯅꯪ ꯅꯪ ꯊꯣꯡꯕꯗꯤ ꯍꯧꯔꯕꯅꯤꯅꯦ ꯅꯪꯗꯤ ꯈꯨꯠ ꯊꯨꯝꯕꯅꯤꯅ ꯅꯍꯥꯟ ꯅꯍꯥꯟ ꯑꯁꯤꯗ ꯂꯩꯕ ꯃꯇꯝꯗꯁꯨ ꯅꯪ ꯌꯦꯟꯁꯥꯡ ꯅꯪꯅ ꯊꯣꯡꯕ ꯌꯦꯟꯁꯥꯡ ꯈꯨꯗꯤꯡ ꯑꯗꯨꯝ ꯍꯥꯎꯋꯤ ꯑꯣꯏꯕ
ꯊꯪꯗꯦ ꯑꯗꯨ ꯑꯗꯨꯝ
ꯎꯝ ꯑꯥ ꯑꯩꯁꯨ ꯅꯪꯒꯤ ꯌꯦꯟꯁꯥꯡ ꯅꯪꯒꯤ ꯈꯨꯊꯣꯡꯗꯣ ꯃꯤꯁ ꯇꯧꯋꯤꯅꯦ
ꯃ ꯃꯇꯝ ꯃ ꯃꯨꯛ ꯂꯥꯛꯀꯅꯤꯗꯥ
ꯎꯝ ꯅꯪꯅ ꯊꯣꯡꯕꯗꯣ ꯎꯝ
ꯂꯥꯛꯀꯅꯤ ꯅꯍꯥꯟ ꯑꯁ ꯑꯩ ꯑꯃꯔꯣꯝꯗ ꯍꯥꯏꯔꯒꯀꯣ ꯅ ꯑꯗꯨ ꯑꯗꯨ ꯗ ꯏꯀꯥꯏꯕ ꯅꯣꯡꯃꯗꯤ ꯐꯥꯎꯗꯤ ꯐꯥꯎꯔꯤ ꯏꯇꯥꯎ ꯑꯃꯒ ꯏꯅꯥꯎꯅꯨꯄꯤ ꯃꯈꯥꯗ ꯂꯩꯕꯗꯣ ꯃꯥꯏ ꯕꯥꯔꯗꯦꯗ ꯑꯁ ꯑꯩꯅ ꯏꯟꯁꯥꯡ ꯊꯣꯡꯑꯒ ꯑꯁ ꯊꯨꯝꯗ ꯈꯔ ꯑꯩꯅ ꯊꯨꯝꯁꯦ ꯈꯔ ꯍꯟꯖꯤꯜꯂꯨꯕ ꯃꯥꯜꯂꯦꯕꯀꯣ
ꯑꯥ
ꯑꯁ ꯑꯃꯔꯣꯝꯗ ꯑꯩ ꯍꯥꯏꯔꯒ ꯑꯁ ꯑꯃꯔꯣꯝꯗ ꯈꯜꯂꯨꯔꯒ ꯑꯁ ꯑꯗꯨ ꯅꯨꯃꯤꯠꯇꯣ ꯑꯩ ꯈꯔ ꯍꯦꯟꯖꯤꯟꯕꯒꯤꯅꯤꯀꯣ ꯑꯁ ꯁꯣꯏꯗꯤ ꯁꯣꯏꯈ꯭ꯔꯦ ꯍꯥꯏꯅ ꯋꯥꯈꯜꯗꯗꯤ ꯑꯗꯨꯝ ꯈꯟꯊꯣꯛꯏꯕꯀꯣ ꯑꯗꯨ ꯎꯄꯥꯏ ꯂꯩꯇꯗꯅ ꯆꯥꯛ ꯌꯦꯟꯁꯥꯡ ꯊꯣꯡꯕꯗꯣ ꯀ ꯀꯨꯔꯁ ꯑꯅꯤ ꯊꯣꯑꯝꯅꯦꯕꯀꯣ ꯑꯅꯤ ꯈꯥꯏꯗꯣꯛꯑꯒ ꯊꯣꯑꯝꯅꯦꯕꯀꯣ ꯑꯃꯗꯨꯗꯤ ꯈꯔ ꯍꯦꯟꯖꯤꯜꯂꯨ ꯃꯥꯜꯂꯦ ꯑꯗꯨꯅ ꯏꯇꯥꯎ ꯑꯃꯒ ꯏꯕꯥꯅꯤ ꯀꯩ ꯀꯩꯅꯣ ꯇꯧꯔꯨꯕꯗꯒꯤꯀꯣ
ꯑꯥ
ꯀꯩꯀꯩꯅꯣ ꯐꯩꯔꯦꯡ ꯇꯨꯔꯦꯡ ꯆꯈ꯭ꯔꯤꯕ
ꯑꯥ ꯑꯗꯨꯝ ꯑꯗꯨꯝ ꯂꯩꯗ ꯑꯩꯈꯣꯏꯁꯨ ꯑꯩꯈꯣꯏꯁꯨ ꯀꯣ ꯑꯗꯨꯒꯨꯝꯕ ꯅꯨꯃꯤꯠ ꯂꯩ
ꯅꯣꯡ ꯐꯇꯣꯠ ꯑꯩꯒꯤꯁꯦ ꯀꯃꯥꯏꯅ ꯇꯧꯗꯣꯏꯅꯣ ꯑꯁ ꯑꯩ ꯏꯟꯁꯥꯡꯥꯡ ꯑꯗꯨꯒꯒꯨꯝꯕ ꯍꯦꯛ ꯊꯣꯛꯄ ꯊꯣꯡꯕ ꯀꯥꯟꯗ ꯀꯩꯅꯣ ꯊꯨꯝꯁꯦ ꯌꯥꯝ ꯀꯩꯅꯣ ꯊꯨꯝꯁꯦ ꯌꯥꯝ ꯌꯥꯍꯟꯕꯒꯨꯝ ꯇꯧꯋꯦꯕꯀꯣ ꯑꯩꯦ ꯊꯨꯝꯗ ꯈꯔ ꯆꯦꯛꯁꯤꯟꯍꯧꯗ꯭ꯔꯗꯤ ꯌꯥꯗꯧ ꯃꯥꯟꯗꯦ
ꯑꯣ ꯅꯒꯤ ꯊꯨꯝꯨꯝ ꯀ ꯅꯣꯒꯤ ꯑꯩꯈꯣꯏ ꯆꯥꯕ ꯀꯥꯟꯗꯒ ꯇꯧ ꯊꯨꯝ ꯌꯥꯗꯦ ꯌꯥꯗꯦ ꯍꯥꯏꯕꯀꯣ ꯑꯗꯨꯝꯅꯪ ꯅꯪ ꯑꯗꯨ ꯅꯪꯒꯤ ꯂꯦꯅꯥꯗꯣ ꯍꯧꯔꯛꯀꯅꯤ ꯀꯦꯁꯔꯤꯛꯇꯣ
ꯎꯝ ꯑ ꯅꯎ ꯅꯨꯄꯤ ꯍꯣꯏ ꯅꯎ ꯅꯨꯄꯤ ꯁꯂꯦꯛꯁꯟ ꯐꯪ ꯍꯥꯏꯕ ꯅꯨꯃꯤꯠꯇꯣ ꯏꯌꯥꯝꯕ ꯍꯣꯏ ꯏꯌꯥꯝꯕꯅ ꯀꯩꯅꯣ ꯎꯝ ꯉꯥ ꯂꯩꯕꯤꯌꯦꯗ ꯑꯩꯕꯨ ꯊꯣꯡ ꯍꯥꯏꯅ ꯊꯣꯡꯝꯅꯦꯕ ꯑꯗꯨ ꯃꯤꯆꯨ ꯏꯟꯁꯥꯡ ꯊꯨꯝ ꯈꯔ ꯀꯩꯅꯣ ꯇꯧ ꯃꯥꯜꯂꯦ ꯑꯩꯒꯤ ꯑꯗꯨꯒꯤ ꯑꯩꯒꯤ ꯑꯩꯒꯤ ꯏꯌꯥꯝꯕ ꯑꯗꯨꯅ ꯑꯁ ꯁꯤꯗꯤ ꯂꯣꯠꯀꯤ ꯅꯨꯄꯤ ꯂꯤꯛ ꯇꯧꯕꯒꯨꯝ ꯆꯞ ꯃꯥꯟꯅꯈ꯭ꯔꯦ ꯍꯥꯏ ꯗꯥꯏꯂꯥꯛꯁꯤꯗꯤ ꯐꯖꯅ
ꯑꯗꯣ ꯑꯗꯨ ꯑꯗꯨꯒꯤ ꯑꯗꯨ ꯑꯗꯨꯗ ꯍꯧꯔꯛꯄꯅꯤ ꯑꯗꯨ ꯀꯩꯅꯣꯒꯤ ꯑꯗꯨ ꯑꯗꯨ ꯂꯥꯏꯅꯥꯗ ꯂꯩꯅꯤ ꯅꯤꯡꯉꯩꯀꯣ ꯑꯩꯁꯨ ꯊꯨꯝ ꯑꯩꯁꯨ ꯊꯨꯝ ꯌꯥꯝ ꯆꯥꯗꯕꯅꯦꯕ ꯈꯤꯇꯪ ꯈꯤꯇꯪꯅꯦ ꯆꯥꯕꯗꯣ ꯑꯗꯨꯒ ꯑꯩꯅ ꯍꯧꯖꯤꯛ ꯑꯩꯈꯣꯏ ꯏꯃꯨꯡꯗ ꯑꯩꯅ ꯍꯦꯟꯅ ꯆꯥꯏꯕ ꯊꯨꯝ ꯀꯩꯅꯣꯒꯤ ꯍꯥꯏꯒꯤ ꯏꯅꯥꯛꯇ ꯊꯝꯔꯒ ꯑꯗꯨꯝ ꯆꯥꯛ ꯆꯥꯗ꯭ꯔꯗꯤ ꯎꯄꯥꯏ ꯂꯩꯇ꯭ꯔꯦꯕ ꯍꯧꯖꯤꯛꯁꯨ ꯑꯗꯨꯝ ꯆꯥꯔꯒ ꯂꯩ ꯊꯨꯝꯅ ꯑꯗꯨꯨꯝ ꯊꯨꯝ ꯉꯥꯛꯇꯀꯣ ꯃꯤ ꯑꯇꯣꯞꯄꯅ ꯊꯨꯝ ꯌꯥꯔꯦ ꯍꯥꯏꯗꯤ ꯑꯩꯅ ꯌꯥꯗꯕ ꯍꯧꯖꯤꯛꯇꯤ ꯍꯦꯟꯂꯛ ꯍꯦꯟꯖꯤꯜꯂꯛꯄꯀꯣ
ꯏꯇꯥꯎꯒꯤ ꯐꯤꯕꯝꯁꯦ ꯁꯨꯝ ꯂꯨꯁꯤꯜꯂꯛꯏꯅꯦ ꯑꯗꯨꯗꯤ
ꯍꯧꯖꯤꯛꯇ ꯊꯨꯝ ꯍꯧꯖꯤꯛꯇꯤ ꯊꯨꯝꯒ ꯊꯨꯝꯒ ꯆꯥꯔꯗꯤ ꯎꯄꯩ ꯂꯩꯩꯇ꯭ꯔꯦ ꯑꯗꯨꯝ ꯊꯨꯝ ꯑꯗꯨꯝ ꯍꯥꯞꯂꯒꯣ ꯀꯣ ꯅꯍꯥꯟꯗꯤ ꯏꯕ ꯌꯥꯝꯕꯤ ꯑ ꯌꯥꯝꯕ ꯌꯥꯗꯕꯅꯦ ꯈꯤꯇꯪ ꯑꯣꯏꯔꯗꯤ ꯑꯃꯨꯛꯀ ꯀꯩꯅꯣ ꯇꯧꯕ ꯊꯨꯝ ꯌꯥꯝ꯭ꯔꯗꯤ ꯑꯩꯁ ꯊꯨꯝ ꯌꯥꯝꯃꯦ ꯑꯗꯨꯝꯃꯦ ꯍꯩꯔꯕ ꯍꯧꯖꯤꯛꯇꯤ ꯍꯩꯇ꯭ꯔꯦ ꯊꯨꯝ ꯄꯨꯔꯛꯑꯣ ꯆꯥꯁꯦꯔꯦꯀꯣ ꯊꯨꯡ ꯆꯥꯛ ꯆ ꯀ ꯆꯞ ꯃꯅꯔꯦ
ꯂꯥꯁꯇ ꯊꯨꯝ ꯃꯍꯤ ꯑꯣꯏꯅ ꯇꯧꯔꯛꯅꯤꯀꯣ
ꯑꯥ
ꯑꯗꯨ ꯏꯁꯇꯦꯖꯄꯨ ꯌꯥꯎꯔꯗꯤ ꯌꯥꯝ ꯅꯪꯗꯤ ꯅꯛꯈ꯭ꯔꯖꯥꯠꯅꯤꯀꯣ
ꯁꯛ ꯐꯠꯇ꯭ꯔꯤꯉꯩꯗ ꯑꯗꯨꯝ ꯀꯩꯅꯣꯒꯤ ꯀꯩ ꯀꯩꯅꯣ ꯏꯟꯁꯨꯔꯦꯟꯁ ꯇꯧꯕꯗꯨ ꯀꯩꯅꯣꯒꯤ ꯇꯄꯅ ꯐꯥꯏ
ꯎꯝ ꯑꯁ ꯍꯧꯖꯤꯛꯀꯥꯟ ꯅꯣꯏ ꯂꯩꯀꯥꯏ ꯂꯝꯕꯤꯁꯨ ꯌꯥꯝ ꯅꯥꯟꯃꯟꯕꯒꯤ ꯂꯥꯛꯄꯩ ꯀꯥꯏꯈ꯭ꯔꯦꯅꯦ
ꯑꯁ ꯑꯣ ꯐꯖꯔꯦ ꯂꯝꯕꯤꯗꯤꯀꯣ ꯎꯝ
ꯅꯨꯡꯗꯥꯡꯗꯀꯥ ꯂꯥꯛꯄ ꯀꯥꯟꯗ ꯁꯅꯤꯡ ꯁꯥꯏꯅꯤꯡ ꯑꯣꯏꯅ ꯎꯏꯅꯦ ꯀꯩꯅꯣ
ꯑꯥ ꯀꯩꯅꯣꯒꯤ ꯒꯥꯔꯤꯁꯨ ꯊꯨ ꯊꯨꯅ ꯆꯦꯜꯂꯦ ꯀꯣ ꯆꯠꯂꯦꯕ ꯎꯝ ꯂꯝꯕꯤ ꯂꯝꯕꯤ ꯊꯝꯃꯟꯅꯤꯡ
ꯃꯥꯅꯦ ꯃꯥꯅꯦ
ꯀꯩꯅꯣꯒꯤ ꯈꯨꯠ ꯎꯝ ꯎꯝ ꯀꯩꯅꯣꯒꯤ ꯈꯨꯟꯗꯗꯤ ꯏꯃꯥꯗꯤ ꯃꯣꯔꯣꯛꯒꯤ ꯀꯩꯅꯕ ꯂꯥꯎ ꯑꯃ ꯇꯧꯔꯝꯕꯅꯤꯅꯦ
ꯑ ꯑꯩꯈꯣꯏ ꯍꯟꯗꯛ ꯌꯥꯝ ꯆꯥꯎꯗ꯭ꯔꯦ ꯈꯤꯇꯪ ꯑꯄꯤꯛꯄꯀꯣ ꯏꯟꯁꯥꯡ ꯅꯥꯄꯤ ꯈꯔ ꯊꯥꯕꯒꯤꯣ ꯇꯧꯋꯦꯕꯀꯣ ꯁꯇꯦꯁꯟ ꯎꯝ ꯁꯇꯦꯁꯟ ꯃ ꯆꯁꯟ ꯃꯅꯥꯛꯇ
ꯎꯝ
ꯑꯩ ꯑꯗꯨ ꯑꯩ ꯆꯠꯂꯒ ꯑꯩ ꯂꯣꯏꯁꯤꯜꯂꯝ ꯑꯩ ꯍꯜꯂꯛꯄꯅꯤꯅꯦ ꯐꯧ ꯊꯥꯕ ꯃꯇꯝꯗ
ꯃꯥꯗꯤ ꯀꯩꯅꯣꯒꯤ ꯂꯝꯕꯤ ꯑꯣꯏꯕꯅꯤꯅ ꯀꯩꯅꯣꯒꯤ ꯌꯥꯝ ꯐꯩꯗꯅ ꯃꯔꯣꯔꯣꯛꯀꯨꯝꯕ ꯑꯗꯨꯝꯗꯤ ꯇ ꯇꯧꯔꯒꯅꯦꯕ
ꯃꯥꯅꯦ ꯃꯥꯅꯦ ꯑꯩꯅ ꯈꯟꯕꯗ ꯍꯟꯗꯛ ꯑꯩꯈꯣꯏꯒꯤꯗꯤ ꯌꯥꯝ ꯄꯥꯝꯗꯧ ꯃꯥꯟꯗꯦ ꯑꯩꯈꯣꯏꯗꯤ ꯐꯖꯅ ꯊꯥꯗꯦꯕꯀꯣ ꯑꯗꯨꯒꯨꯝꯕ ꯇꯧꯗ꯭ꯔꯦꯔꯤꯕ ꯏꯌꯥꯝꯕ ꯑꯩ ꯈꯣꯏꯒꯤ ꯑꯌꯥꯝꯕ ꯈꯣꯏꯒꯤꯗꯤ ꯐꯪꯉꯤ
ꯑꯥ
ꯌꯥꯝ ꯃꯈꯣꯏꯒꯤꯗꯤ ꯑꯗꯨꯝ ꯌꯥꯗꯤ ꯌꯥꯕꯖꯥꯅꯤ
ꯎꯝ ꯑꯗꯨꯒꯤ ꯉꯁꯤꯗꯤ ꯑꯗꯨꯝ ꯌꯨꯝꯗ ꯂꯩꯕ꯭ꯔꯥ ꯀꯕꯤ ꯊꯕꯛ ꯆꯠꯄ꯭ꯔꯥ ꯉꯁꯤꯗꯤ ꯆꯠꯊꯣꯛꯄ꯭ꯔꯥ
ꯁꯤ ꯉꯁꯥꯏ ꯀꯩꯅꯣ ꯑꯩꯒꯤ ꯑꯩ ꯏꯌꯥꯝꯕꯒꯤ ꯕꯦꯡ ꯑꯦꯀꯥꯎꯟ ꯉꯍꯥꯛꯇꯪ ꯁꯦꯝꯂꯨꯕ ꯆꯠꯂꯨꯏ
ꯑꯣ
ꯑꯁ ꯑꯗꯨꯗ ꯒꯥꯔꯤ ꯉꯥꯏꯕꯁꯤꯗꯤ ꯍꯜꯂꯛꯄꯗꯀꯣ ꯑꯁ ꯀꯨꯏꯅꯦ ꯂꯩꯕ ꯂꯩꯈ꯭ꯔꯕꯅꯤꯅꯦ
ꯎꯝ
ꯑꯩꯈꯣꯏꯒꯤ ꯑꯩꯈꯣꯏꯔꯣꯝ ꯆꯠꯄꯒꯤ ꯂꯥꯏꯟꯁꯦ ꯃꯤꯅꯤꯠ ꯇꯔꯥ ꯇꯔꯥ ꯃꯇꯨꯡꯗ ꯑꯗꯨꯝ ꯒꯥꯔꯤ ꯆꯠꯅꯤꯅꯀꯣ
ꯑꯥ
ꯍꯦꯛꯇ ꯐꯥꯍꯧꯗ꯭ꯔꯗꯤ ꯑꯗꯨꯝ ꯑꯅꯥꯗ ꯑꯃꯨꯇꯪ ꯅꯨꯡ ꯉꯥꯏꯗꯣꯏꯅꯦꯕ
ꯅ ꯃꯗ ꯒꯔꯤ ꯃꯆꯥꯗꯣ ꯑꯗꯨꯝ ꯊꯧꯔ ꯂꯣꯏꯔꯝꯒꯅꯤꯅꯦ ꯑꯆꯧꯕ ꯂꯧꯈ꯭ꯔꯣ ꯍꯥꯏꯕꯅꯤ ꯑꯩꯈꯣꯏꯒꯤ ꯑꯣꯜꯇꯣ ꯀꯥꯔꯒꯨꯝꯕꯀꯣ
ꯎꯝ ꯈꯪꯗ꯭ꯔꯦꯗ ꯑꯆꯧꯕꯧ ꯑꯆꯧꯕꯕꯨ ꯂꯧꯕꯜ ꯑꯉꯥꯡ ꯂꯩꯕ ꯃꯇꯝꯗ ꯑꯗꯨꯒꯨꯝꯕ ꯋꯥꯈꯜꯂꯣꯟꯣꯜꯂꯥꯛꯑꯒ ꯂꯤꯒꯤ ꯈꯜꯂꯨꯔꯒꯀꯣ ꯐꯦꯃꯤꯂꯤꯒꯤ ꯈꯜꯂꯒ ꯑꯗꯨꯝ ꯃꯇꯝ ꯂꯥꯛꯒꯅꯤꯗ ꯃꯦꯅꯦꯖꯃꯦꯟ ꯇꯧꯕ ꯋꯥꯔꯅꯤꯅꯦ ꯍꯧꯖꯤꯛꯀꯥꯟꯗꯤꯀꯣ ꯄꯩꯁꯥ ꯌꯥꯝ ꯀꯟꯕ ꯊꯣꯛꯇꯕꯅꯤꯅꯦ ꯁꯔꯚꯁꯤꯡ ꯇꯧꯕꯗ ꯇꯣꯔꯛꯇ꯭ꯔꯦ ꯇꯣꯔꯛꯇ꯭ꯔꯦ ꯑꯗꯨꯗꯤ ꯊꯥꯒꯤ ꯇꯂꯣꯞꯗꯨꯗꯤ ꯀꯥꯏ ꯂꯣꯏ ꯃꯥꯡꯗꯧꯔꯤꯕ
ꯑꯥ
ꯑꯗꯨꯅꯦꯗ ꯀꯔꯝ ꯀ ꯌꯨꯝ ꯍꯟꯒꯦ ꯇꯧꯕ꯭ꯔꯣ ꯏꯇꯥꯎꯗꯤ
ꯑꯩꯗꯤ ꯀꯩꯅꯣꯒꯤ ꯏꯇꯥꯎ ꯑꯃ ꯏꯔꯣꯝꯕ ꯁꯦꯝꯕꯗ ꯑꯗꯨꯝ ꯌꯦꯡꯕ ꯂꯩꯕꯅꯤꯅ
ꯅꯠꯇꯦ ꯑꯩꯅ ꯍꯥꯏ ꯑꯩꯅ ꯍꯥꯏꯕꯗꯤ ꯌꯨꯝ ꯀꯩꯗꯧꯉꯩ ꯑꯃꯨꯛꯀ ꯆꯠꯀꯅꯤ ꯍꯥꯏꯅ ꯈꯜꯂꯤꯔꯣ ꯍꯥꯏꯕꯅꯤ
ꯍꯥꯏꯔꯣ ꯑꯁ ꯈꯪꯗ꯭ꯔꯦꯅ ꯑꯩꯒꯤ